ꯇꯥꯔꯕ꯭ꯔꯣ ꯉꯁꯤꯗꯤ
ꯑꯩ ꯉꯁꯤꯗꯤ ꯌꯥꯝ ꯍꯔꯥꯎꯔꯤꯅꯦ
ꯆꯥꯛ ꯆꯥꯥꯔꯕꯣ
ꯆꯥꯛ ꯆꯥꯔꯦ ꯆꯥꯛ ꯆꯥꯕ ꯂꯣꯏꯔꯒ ꯕꯣꯜ ꯌꯦꯡꯅꯤꯉꯥꯏ ꯉꯥꯏꯔꯤꯌꯦ ꯐꯝꯃꯤ꯫
ꯀꯔꯤ ꯍꯦꯟꯖꯡ ꯆꯥꯕꯔꯣ
ꯌꯦꯟꯁꯥꯡꯁꯦ ꯑꯩꯈꯣꯏ ꯃꯅꯤꯄꯨꯔꯒꯤ ꯍꯋꯥꯏꯗꯣ
ꯑꯣ
ꯋꯥꯏꯠ ꯕꯤꯟ ꯆꯥꯏꯑꯦ ꯑꯗꯨꯒ ꯌꯦꯔꯨꯝ ꯉꯧꯕ ꯆꯥꯏꯌꯦ ꯃꯣꯔꯣꯛ ꯃꯦꯠ ꯑꯃ ꯅꯪꯗꯤ
ꯑꯩꯈꯣꯏꯅ ꯌꯣꯡꯆꯥꯛ ꯃꯔꯨꯗꯣ ꯃꯦꯠꯂꯒ ꯆꯥꯏꯌꯦ ꯉꯁꯤ
ꯑꯣ ꯍꯥꯎꯔꯝꯒꯅꯤꯌꯦ
ꯍꯣꯏ
ꯅꯪꯗꯤ ꯕꯣꯜ ꯌꯦꯡꯗꯣꯏꯔꯥ
ꯍꯣꯏ ꯉꯁꯤꯗꯤ ꯌꯦꯡꯒꯦꯅ ꯈꯜꯂꯤ ꯑꯩꯁꯨ
ꯏꯁ ꯏꯁ ꯉꯔꯥꯡꯗꯤ ꯌꯦꯡꯗꯕ꯭ꯔꯥ
ꯉꯔꯥꯡꯗꯣ ꯉꯁꯤ ꯀ꯭ꯂꯥꯁ ꯆꯠꯄ ꯍꯧꯔꯅꯤꯅ ꯑꯩꯗꯣ ꯌꯦꯡꯗ꯭ꯔꯦꯕ
ꯎꯝ
ꯑꯗꯨꯒꯤ ꯀ꯭ꯂꯥꯁꯁꯨ ꯆꯠꯇꯦ ꯅꯣꯡ ꯆꯨꯕꯒꯤ
ꯑꯣ ꯑꯗꯨꯗꯤ ꯅꯪ ꯀꯅꯥꯕꯨ ꯁꯥꯞꯄꯣꯔꯠ ꯇꯧꯗꯣꯏꯅꯣ
ꯑꯩꯗꯤ ꯏꯁꯄꯦꯟꯕꯨ
ꯀꯔꯤꯒꯤ
ꯑꯩꯈꯣꯏ ꯇꯣꯉꯥꯟꯗꯦ ꯎꯝ
ꯇꯤꯅ
ꯄꯛꯇꯕꯅꯦ ꯑꯩꯁꯨ ꯅꯣꯏꯕꯨ ꯌꯥꯝ ꯄꯛꯇꯦꯅꯦ ꯀꯔꯤꯔ
ꯢꯊꯥꯟꯇ ꯌꯦꯡꯉꯑꯒ
ꯑꯍꯨꯝ ꯈꯛꯇ ꯌꯦꯡꯗꯦ ꯑꯩꯗꯤ ꯅꯍꯥꯟꯗꯒꯤ ꯑꯗꯨꯝ ꯌꯦꯡꯉꯦ ꯑꯗꯨꯝ ꯃꯥꯕꯨꯗꯤ ꯁꯞꯄꯣꯔꯠ ꯇꯧꯗꯦ ꯅꯣꯏꯅ ꯁꯞꯄꯣꯔꯠ ꯇꯧꯅꯤꯡꯉꯥꯏ ꯅꯨꯄꯥꯗꯨ
ꯑꯁꯦꯡꯕ꯭ꯔꯥ ꯑꯗꯨ ꯅꯨꯄꯥꯅ ꯅꯪꯕꯨ ꯀꯔꯤ ꯇꯧꯕꯤꯔꯒꯦ ꯍꯥ
ꯀꯔꯤꯁꯨ ꯇꯧꯕꯤꯗꯦ ꯅꯣꯏꯁꯨ ꯑꯩꯈꯣꯏꯅ ꯄꯥꯝꯕ ꯃꯤꯕꯨ ꯀꯔꯤ ꯑꯥ ꯁꯞꯄꯣꯔꯠ ꯇꯧꯗꯕꯅꯤꯅ
ꯑꯗꯨꯗꯤ ꯑꯗꯨꯗꯤ ꯅꯪꯗꯤ ꯑꯗꯨ ꯅꯨꯄꯥ ꯍꯥꯏꯅ ꯄꯜꯂꯦꯅ ꯑꯩꯈꯣꯏꯗꯤ ꯑꯗꯨ ꯅꯨꯄꯥ ꯍꯥꯏꯅ ꯄꯜꯗꯦꯅ
ꯑꯗꯨ ꯅꯣꯏꯗꯤ ꯑꯗꯨ ꯅꯨꯄꯥꯗꯨ ꯄꯥꯝꯃꯤꯅ ꯑꯩꯗꯤ ꯄꯥꯝꯗꯦ ꯍꯥꯏꯕ ꯋꯥꯅꯦ
ꯅꯪ ꯅꯪ ꯑꯗꯨ ꯅꯨꯄꯥ ꯍꯥꯏꯕꯒꯤ ꯑꯩ ꯀꯩꯅꯣꯝꯃ ꯈꯟꯈ꯭ꯔꯦꯕ ꯅꯪꯕꯨ ꯌꯥꯝ ꯀꯔꯤ ꯀꯔꯤꯅꯣ ꯇꯧꯕꯤꯕꯩ ꯇꯥꯏꯞꯇ ꯍꯨꯝ
ꯇꯧꯕꯤꯕꯅꯦ ꯃꯥ
ꯌꯥꯔꯦ
ꯉꯁꯤ ꯑꯩ ꯋꯥꯈꯜ ꯋꯥꯏꯍꯦ ꯃꯣꯏꯒꯤ ꯃꯦꯠꯆ ꯌꯦꯡꯅꯤꯡꯉꯥꯏ
ꯑꯁ ꯑꯗꯨꯝ ꯁꯤꯔꯅꯤ ꯀꯩꯝ ꯍꯥꯏꯕꯅꯤ
ꯍꯥꯏꯔꯅꯨꯗ ꯅꯪꯁꯨ ꯀꯔꯤꯅꯣꯗ
ꯍꯧꯖꯤꯛꯁꯦ ꯈꯪꯗꯦꯗ ꯆꯤꯡꯁꯦ ꯀꯃꯥꯏ ꯇꯧꯒꯦꯔꯥ
ꯃꯥꯏ ꯄꯥꯛꯄ ꯑꯣꯏꯔꯣ ꯅꯪꯒꯤ ꯄꯨꯟꯁꯤ
ꯍꯣꯏ ꯅꯣꯏꯅ ꯉꯝ ꯃꯣꯏꯅꯗꯤ ꯉꯝꯒꯗꯧꯕ ꯃꯥꯜꯂꯦ ꯑꯩꯅ ꯈꯟꯕꯗꯀꯣ
ꯍꯣꯏ ꯈꯪꯗꯦ ꯌꯦꯡꯉꯁꯦ ꯍꯣꯔꯦꯟ
ꯑꯩ ꯆꯤꯡꯅꯩꯑꯦꯕ
ꯑꯥ
ꯅꯣꯏꯅ ꯉꯝꯒꯗꯧ ꯃꯥꯜꯂꯦ
ꯉꯁꯤꯒꯤꯗꯤ ꯑ ꯀꯣꯜꯒꯤ ꯑꯃꯨꯝꯗꯤ ꯇꯧꯕ꯭ꯔꯣ ꯅꯪ
ꯑꯩꯁꯦ ꯍꯧꯖꯤꯛ ꯅꯃꯥꯟꯅꯕꯤꯗꯣ
ꯑꯧ
ꯑꯃꯕꯨ ꯑꯍꯨꯝꯔꯛ ꯇꯧꯋꯦ ꯑꯗꯨꯒ ꯃꯔꯤ ꯇꯧꯕꯗꯗꯤ ꯀꯩꯅꯣ ꯑꯗꯨꯝꯃꯨꯛ ꯈ꯭ꯔꯦ ꯑꯃꯗꯤ
ꯑꯣ
ꯑꯩꯒꯤ ꯗꯥꯎꯊꯨꯗꯣ
ꯈꯪꯗ꯭ꯔꯦꯗ ꯑꯩꯉꯣꯟ ꯑꯩꯕ ꯑꯩꯒ ꯇꯧꯁꯦ ꯍꯥꯏꯔꯗꯤ ꯑꯃꯐꯨ ꯌꯥꯗꯦꯅꯦ ꯅꯪꯁꯤꯁꯨ
ꯅꯠꯇꯤꯌꯦ ꯑꯩꯁꯦ ꯅꯪꯕꯨ ꯇꯧꯒꯦ ꯍꯥꯏꯕꯅꯦꯕ ꯑꯗꯨꯒꯤ ꯅꯪ ꯑꯃꯗꯨꯅ ꯑ ꯇꯧꯔꯁꯨ ꯊꯨꯅ ꯇꯨꯝꯈ꯭ꯔꯅꯤ ꯍꯥꯏꯕ
ꯇꯤꯗꯨꯅꯔ
ꯍꯣꯏ ꯑꯗꯨꯒꯤ ꯑꯗꯨꯒꯤ ꯑꯩ ꯃꯥꯕꯨ ꯍꯥꯟꯅ ꯇꯧꯕꯅꯤ
ꯑꯩꯅꯁꯨ ꯃꯉꯣꯟꯗ ꯇꯧꯔꯁꯤ ꯏꯕꯥꯅꯤꯁꯨ ꯇꯧꯁꯦ ꯇꯧꯁꯦ ꯍꯥꯏꯔꯒ ꯃꯥ ꯌꯥꯗꯕꯅꯦꯕ
ꯑꯣꯝ ꯑꯃꯗꯨꯁꯨ ꯌꯥꯎꯔꯦ ꯍꯥꯏꯌꯦꯅꯦ
ꯍꯣꯏ ꯑꯗꯨꯃꯥꯏꯅ ꯇꯥꯏꯌꯦ ꯅꯪꯒꯤ ꯋꯥꯠꯂꯤꯕ꯭ꯔꯥ
ꯑꯩꯒꯤꯁꯦ ꯇꯔꯥꯃꯉꯥ ꯇꯔꯥꯃꯉꯥ ꯇꯔꯥꯇꯔꯨꯛꯇ ꯂꯩꯌꯦ
ꯑꯣ ꯅꯪ ꯑꯁꯤ ꯂꯣꯏꯔꯗꯤ ꯅꯪꯁꯨ ꯇꯣꯛꯀꯦꯔꯣ
ꯈꯪ ꯑꯩ ꯑꯩ ꯂꯣꯏꯕ ꯉꯝꯃꯣꯏꯌꯦ ꯉꯁꯤ
ꯉꯁꯤ ꯍꯥꯏꯕ ꯅꯠꯇꯦ ꯑꯗꯨꯨꯝ
ꯋꯥ ꯑꯗꯣ ꯑꯩ ꯅꯪꯉꯣꯟꯗ ꯑꯣ ꯍꯪꯗꯣꯏꯅꯦ ꯑꯗꯨ ꯃꯇꯥꯡꯒꯤꯗꯣ
ꯍꯣꯏ ꯍꯌꯦꯡ ꯇꯧꯋꯥ ꯃꯇꯝꯗ ꯑꯃꯨꯛꯀ ꯍꯪꯉꯨꯀꯣ ꯅꯨꯄꯥ ꯐꯥꯕꯧ ꯀꯔꯤ ꯀꯔꯤꯇ ꯍꯥꯏꯔꯛꯄ꯭ꯔꯣ
ꯑꯗꯣ ꯀꯔꯤꯁꯨ ꯍꯥꯏꯔꯛꯇꯦꯗ ꯑꯗꯨꯝ ꯑꯩꯅ ꯉꯁꯥꯏ ꯅꯪꯉꯣꯟꯗ ꯍꯥꯏꯕꯗꯣ
ꯑꯩ ꯅꯪꯒꯤꯗꯣ ꯒ꯭ꯌꯥꯟ ꯇꯥꯗꯦꯕ
ꯍꯣꯢ ꯑꯗꯣ ꯁꯨꯃꯥꯢ ꯍꯥꯢꯕꯅꯤꯗ ꯃꯥꯗꯤ ꯀꯪꯉꯦ ꯍꯥꯏꯌꯦꯀꯣ ꯃꯥꯗꯤ ꯀꯪꯉꯦ ꯍꯥꯏꯌꯦ ꯍꯥꯏꯕ
ꯑꯥ
ꯑꯗꯨꯒꯤ ꯍꯣꯏ ꯀꯪꯉꯦ ꯍꯥꯏꯕꯅꯤꯅ ꯃꯥꯗꯤ ꯀꯪꯉꯦ ꯍꯥꯏꯌꯦ ꯃꯥꯅ ꯀꯪꯉꯦ ꯍꯥꯏꯕ ꯃꯥꯜꯂꯦ ꯍꯥꯏꯕ ꯃꯥꯅ
ꯑ ꯃꯥꯅ
ꯅꯣꯏꯇꯥꯛ ꯅꯨꯄꯤ ꯄꯥꯝꯕꯤ ꯍꯥꯏꯕꯤ ꯏꯃꯥꯟꯅꯕꯤ ꯐꯖ ꯐꯖꯕꯤ ꯅꯣꯏꯇꯥꯛ ꯈꯣꯏꯒꯤꯅ ꯅꯥꯝꯕꯥꯔ ꯄꯤꯒꯦꯅ ꯑꯩꯅ ꯍꯥꯏꯕꯒꯤꯅꯦꯕ
ꯑꯥ ꯑꯥ ꯑꯗꯨꯒꯤꯅꯦ ꯑꯗꯨꯒꯤ ꯑꯣ ꯍꯥꯏꯕ ꯃꯥꯅ
ꯎꯝ ꯀꯩꯅꯣ ꯅꯣꯏ ꯇꯛꯀꯪꯕꯨꯒ ꯄꯤꯒꯦ ꯍꯥꯏꯕꯤ ꯅꯣꯏꯒꯤ ꯄꯤꯊꯣꯛꯈ꯭ꯔꯕꯅꯦ ꯃꯁꯛ ꯐꯖꯕꯤ ꯈꯣꯏꯒꯤ
ꯌꯥꯔꯦ ꯌꯥꯔꯦ ꯅꯪ ꯑꯁꯤꯗ ꯈꯥꯏꯔꯅꯨ ꯑꯩꯕꯨ
ꯈꯥꯢꯕ ꯅꯠꯇꯦꯌꯦ
ꯈꯥꯢꯔꯅꯨ ꯌꯥꯖꯔꯦ
ꯅꯕꯥꯅꯤ ꯍꯣꯁꯕꯤꯇꯥꯜ ꯆꯠꯂꯦ ꯍꯥꯢꯗꯣ ꯀꯔꯤ ꯀꯔꯤ ꯇꯥꯎ ꯄ
ꯀꯔꯤꯕ ꯉꯁꯤꯔꯥ
ꯑꯥ
ꯉꯁꯤꯁꯦ ꯃꯣꯏꯒꯤ ꯑꯩꯆ ꯑꯣ ꯗꯤ ꯑꯩꯆ ꯑꯣ ꯏꯟꯆꯥꯔꯖ ꯎꯅꯔꯦ ꯏꯟꯆꯥꯔꯖꯅ ꯑꯩꯆ ꯑꯣ ꯗꯤ ꯃꯅꯥꯛꯇ ꯄꯨꯕꯤꯔꯦ ꯄꯨꯕꯤꯔꯒ ꯑꯩꯆ ꯑꯣ ꯗꯤꯒꯤ ꯁꯤꯛꯅꯦꯆꯔ ꯂꯧꯕꯤꯔꯦ ꯑꯗꯨꯒ ꯄꯨꯁꯥ ꯄꯦꯃꯦꯟ ꯄꯩꯁꯥ ꯊꯤꯅꯕ ꯆꯪꯉꯦ ꯑꯩꯆ ꯑꯥꯔꯒꯤ ꯔꯨꯝꯗ ꯑꯩꯁ ꯑꯥꯔ ꯃꯥ ꯂꯩꯇꯦ ꯍꯧꯖꯤꯛ ꯑꯦꯚꯏꯂꯦꯕꯜ ꯑꯣꯏꯗꯦ ꯍꯥꯏꯕꯒꯤ ꯑꯥ ꯑꯩꯈꯣꯏꯒꯤ ꯐꯣꯟꯕ ꯄꯤꯔꯛꯑꯒ ꯀꯣ ꯃꯥ ꯍꯣꯔꯦꯟ ꯁꯪꯕ ꯃꯇꯝꯗ ꯐꯥꯎꯔꯛꯀꯅꯤ ꯍꯥꯏꯕꯤꯌꯦ ꯑꯗꯨꯒ ꯐꯥꯎꯔꯛꯄ ꯉꯥꯏꯕ ꯉꯥꯏꯔꯒ ꯍꯧꯖꯤꯛ ꯏꯚꯅꯤꯡ ꯋꯥꯏꯁꯁꯦ ꯄꯨꯡ ꯇꯔꯥꯂ ꯄꯨꯡ ꯇꯔꯥꯃꯉꯥ ꯑꯗꯨꯋꯥꯏꯗ ꯃꯥꯅ ꯐꯣꯔ ꯃꯦꯟꯅꯤꯉꯥꯏ ꯃꯦꯁꯦꯁꯇ ꯊꯥꯔꯛꯑꯦ ꯑꯗꯣ ꯃꯦꯟꯕ ꯂꯣꯏꯔꯒ ꯊꯥꯈ꯭ꯔꯦ ꯑꯗꯨꯗꯤ ꯃꯥꯁꯦ ꯍꯌꯦꯡꯒꯔ ꯍꯪꯆꯤꯛꯔ ꯂꯥꯛꯑꯣ ꯍꯥꯏꯗꯣ ꯃꯥꯜꯂꯦ ꯄꯩꯁꯥ ꯊꯤꯅꯤꯡꯉꯥꯏ ꯀꯣ
ꯑꯣ ꯅꯣꯏ ꯄꯩꯁꯥ ꯀꯌꯥ ꯀꯌꯥ ꯇꯧꯔꯅꯤ ꯑꯗꯨꯗꯤ
ꯑꯥ ꯀꯩꯅꯣ ꯊꯥꯇꯔꯨꯛꯇꯀꯣ
ꯑꯥ
ꯂꯤꯁꯤꯡ ꯀꯨꯟ ꯊꯤꯗꯣꯏꯅꯦ
ꯑꯣ
ꯑꯃꯔꯛꯇ ꯀꯨꯟ ꯄꯤꯗꯣꯏꯅꯦ ꯍꯌꯦꯡꯁꯦ
ꯑꯗꯨ ꯅꯥꯕꯅꯤ ꯔꯦꯟ ꯂꯩꯕ ꯆꯠꯂꯅꯤ ꯑꯗꯨꯗꯤ
ꯍꯣꯏ ꯑꯗꯨ ꯊꯤꯔꯅꯤ ꯍꯣꯁꯄꯤꯇꯥꯜꯒꯤ ꯑꯅꯛꯄ ꯑꯦꯔꯤꯌꯥꯗꯨꯀꯣ ꯊꯤꯕ ꯆꯠꯂꯅꯤ ꯍꯌꯦꯡ
ꯑꯣ ꯀꯩꯗꯧꯉꯩꯒ ꯇꯧꯒꯦꯔꯥ
ꯑꯥ ꯗꯦꯠ ꯑꯩꯈꯣꯏꯅ ꯏꯕꯗꯤ ꯊꯥꯔꯇꯤꯟꯗ ꯏꯕꯤꯌꯦ ꯊꯥꯔꯇꯤꯟꯗ ꯏꯕꯤꯈꯤꯌꯦ
ꯑꯣ ꯑꯗꯨꯗꯤ ꯅꯨꯃꯤꯠꯁꯦ ꯌꯥꯝꯗꯤ ꯌꯥꯝꯗꯦ
ꯍꯣꯏ ꯍꯣꯏ ꯌꯥꯝꯗ꯭ꯔꯦ ꯑꯗꯨꯗ ꯄꯨꯂꯞ ꯉꯝꯅꯤꯉꯥꯏ ꯇꯧꯕ ꯇꯥꯔꯦ
ꯑ ꯊꯕꯛꯁꯦ ꯆꯤꯟꯕ ꯍꯧꯔꯅꯤꯀꯣ ꯃꯤ ꯃꯆꯥꯗꯤ
ꯆꯤꯟꯕ ꯋꯥꯠ ꯆꯤꯟꯕ ꯂꯥꯏꯔꯤꯌ‌ꯦ ꯋꯥꯕ ꯍꯧꯗꯣꯏꯅꯦ ꯋꯥꯕ
ꯑꯩꯈꯣꯏꯒꯁꯨ ꯈꯨꯝꯕ ꯃꯇꯝ ꯐꯪꯉꯔꯣꯏꯀ‌ꯣ
ꯑꯗꯨꯅꯦ ꯋꯥꯔꯤꯁꯦ
ꯑꯗꯨ ꯑꯣꯏꯔꯁꯨ ꯅꯨꯃꯤꯠꯇ ꯑꯃꯥ ꯑꯅꯤ ꯑꯍꯨꯝꯕꯨꯗꯤ ꯑꯗꯨꯝ ꯇꯥꯎꯕ ꯌꯥꯅꯤ ꯅꯨꯡꯇꯤꯒꯤ ꯑꯃꯥ ꯑꯃꯥꯗꯤ ꯇꯥꯎꯁꯦꯗ ꯅꯪ ꯁꯤꯁꯨ
ꯍꯣꯏ ꯍꯣꯏ ꯑꯗꯨꯗꯤ ꯁꯪꯒꯅꯤ ꯑꯗꯨꯕꯨꯗꯤ ꯁꯪꯒꯅꯤ
ꯍꯣꯏ ꯅꯪꯕꯨꯁꯨ ꯐꯨꯅꯤꯡꯕꯅꯤꯀꯣ ꯇꯧꯒꯅꯤ ꯇꯧꯒꯅꯤ ꯇꯧꯔꯒ ꯀꯔꯤ ꯁꯥꯔꯦ ꯍꯧꯖꯤꯛꯇꯤ ꯇꯨꯝꯕ ꯃꯇꯝ ꯌꯥꯎꯔꯦ
ꯑꯩ ꯉꯁꯥꯏꯗꯣ ꯆꯥꯛ ꯍꯦꯛ ꯆꯥꯕ ꯂꯣꯏꯔꯒ ꯋꯥ ꯉꯥꯡꯅꯤꯡꯉꯥꯏ ꯋꯥꯅ ꯍꯜꯂꯛꯄꯒꯤꯀꯣ ꯍꯜꯂꯣ ꯃꯣꯔꯅꯤꯡꯒꯤ ꯑꯌꯨꯛꯀꯤ ꯆꯥꯛ ꯄꯨꯡ ꯃꯉꯥ ꯇꯔꯨꯛꯇ ꯍꯜꯂꯛꯑꯒ ꯆꯥꯕ ꯍꯥꯏꯕꯁ‌ꯦ ꯐꯥꯒꯤꯔꯣ
ꯍꯣꯏ ꯇꯨꯒ ꯀꯔꯤꯁꯨꯨ ꯆꯥꯗ
ꯍ‌ꯣꯏ ꯍꯤꯞꯅꯤꯡ ꯍꯤꯞꯅꯤꯡꯈ꯭ꯔꯦꯕ ꯑꯗꯨꯒ ꯋꯥ ꯉꯥꯡ ꯀꯥꯛ ꯀ ꯇꯧꯊꯣꯛ ꯇꯧꯁꯤꯟ ꯐꯣꯟ ꯐꯥꯎ ꯌꯦꯡꯗ꯭ꯔꯦ
ꯎꯝ ꯍꯥꯥꯕ꯭ꯔꯣ
ꯍꯣꯏ ꯇꯥꯏꯌꯦ
ꯑꯥ ꯑꯩꯒꯤꯁꯦ ꯅꯦꯠꯋꯔꯛꯁꯦ ꯖꯥꯝꯅ ꯅꯨꯡꯉꯥꯏꯇꯦꯕ
ꯑꯁ ꯂꯣꯏꯔ‌ꯦꯗ
ꯗꯨ ꯉꯁꯤꯗꯤ ꯈꯔ ꯐꯩꯌ‌ꯦ ꯗꯨ ꯃꯤ ꯕꯨ ꯍꯧꯕꯗ‌ꯣ
ꯎꯝ ꯑꯩꯁꯨ ꯌꯥꯝ ꯍꯔꯥꯎꯋꯤꯅꯦ ꯉꯁꯤꯁꯦ ꯉꯥꯡꯕ ꯂꯣꯏꯕꯒꯤꯀꯣ ꯑꯩ ꯌꯥꯝ ꯍꯔꯥꯎꯔꯤꯅꯦ
ꯑꯗꯨ ꯅꯨꯄꯤ ꯅꯨꯄꯥ ꯃꯗꯨꯗꯤ ꯑꯥ ꯇꯧꯔꯛꯇꯕ꯭ꯔꯣ ꯉꯁꯤꯗꯤ
ꯑꯥ ꯇꯧꯔꯛꯇꯦ ꯑꯩ ꯉꯁꯥꯏ ꯅꯣꯏꯅꯤꯗ ꯍꯥꯟꯅ ꯍꯪꯉꯦꯅ ꯅꯪꯒꯦꯔꯥ ꯍꯥꯏꯅ ꯑꯗꯨꯗ ꯅꯣꯏꯅꯤꯁꯦ ꯁ ꯁꯠꯄꯤꯗꯕꯤꯗ ꯇꯧꯕꯒꯤ ꯑꯩꯁꯨ ꯊꯕꯛ ꯑꯃ ꯇꯧꯈ꯭ꯔꯦꯕ ꯑꯃꯨꯛ ꯆꯥꯛ ꯏꯟꯁꯥꯡ ꯊꯣꯛꯅꯤꯡꯉꯥꯏ ꯀ꯭ꯔꯤꯅꯣ ꯑꯗꯨ ꯃꯇ ꯑꯃꯨꯛ ꯂꯥꯛꯄꯅꯦꯕ
ꯑ ꯑꯗꯨ ꯅꯃꯥꯟꯅꯕꯤꯗꯨꯗꯤ ꯇꯥꯎꯕ ꯇꯣꯛꯈ꯭ꯔꯦ
ꯃꯥ ꯇꯣꯛꯈ꯭ꯔꯦ ꯃꯥꯁꯦ ꯄꯨꯔꯥ ꯇꯣꯛꯈ꯭ꯔꯦ ꯃꯥꯁꯦ
ꯀꯔꯤ ꯇꯧꯋꯦ ꯍꯥꯏꯕ꯭ꯔꯥ ꯃꯥꯗꯤ ꯇꯧꯅꯤꯡꯗ꯭ꯔꯦ ꯍꯥꯏꯕ꯭ꯔꯥ
ꯈꯪꯗꯦ ꯀꯔꯤꯒꯤꯔ ꯑꯩꯁꯨ ꯒ꯭ꯌꯥꯟ ꯇꯥꯗꯦ
ꯑꯣ ꯈꯪꯗꯦꯗ ꯃꯥꯅ ꯇꯧꯅꯤꯡꯗꯗꯤ ꯀꯔꯤ ꯍꯥꯏꯗꯣꯏꯅꯣ ꯈꯣꯏꯁꯦ
ꯃꯥꯗꯤ ꯍꯧꯖꯤꯛꯀꯥꯟ ꯀꯔꯤ ꯀꯔꯤ ꯇꯧꯔꯒ ꯂꯩꯕ꯭ꯔꯥ
ꯃꯥꯁꯦ ꯍꯧꯖꯤꯛꯁꯦ ꯑꯁ ꯉꯁꯥꯏ ꯑꯩꯈꯣꯏ ꯑꯗꯨꯗ ꯆꯠꯄꯗ ꯅꯣꯏ ꯑꯁ ꯁꯤꯒꯤ ꯂꯣꯟ ꯈꯪꯕ꯭ꯔ ꯍꯥꯏꯕ
ꯑꯥ
ꯑꯗꯨꯒꯤ ꯑꯈꯣꯏ ꯑꯅꯤꯅ ꯈꯪꯗꯦ ꯍꯥꯏꯕꯤꯕ ꯈꯔ ꯈꯔꯗꯤ ꯈꯪꯉꯦ ꯍꯥꯏꯕꯤꯕ ꯑꯗꯨꯒꯤ ꯑ ꯑꯗꯨꯗ ꯂꯩꯕ ꯎꯝ ꯎꯝ ꯎꯝ ꯑꯆꯥꯎꯕꯁꯤꯡꯗꯨꯅ ꯂꯣꯟ ꯆꯍꯤ ꯑꯍꯨꯝ ꯁꯨꯔꯦ ꯂꯩꯕ ꯑꯗꯨꯒꯤ ꯀꯔꯤꯒꯤ ꯈꯪꯗꯕ ꯍꯥꯏꯅ ꯈꯔ ꯂꯛ
ꯎꯝ꯫
ꯇꯧꯔꯒ ꯈꯔ ꯈꯔꯗꯤ ꯈꯪꯉꯛꯑꯦ ꯑꯗꯨꯒ
ꯑꯥ꯫
ꯑꯗꯨꯒꯤ ꯃꯥꯅ ꯑꯗꯨꯗ ꯉꯁꯤꯗꯒꯤ ꯍꯧꯅ ꯑꯩꯈꯣꯏꯅꯤꯁꯦ ꯇꯝꯗ꯭ꯔꯗꯤ ꯌꯥꯔꯣꯏ꯫ ꯍꯣꯏ ꯍꯣꯏ ꯁꯨꯃꯥꯏ ꯍꯥꯏꯔꯒ ꯂꯥꯛꯄꯅꯦ ꯃꯤ ꯆꯣꯞꯇꯣꯏꯅꯦ ꯏꯀꯥꯏꯗꯣꯏꯅꯦ ꯍꯥꯏꯅ ꯂꯥꯛꯄꯅꯦꯕ꯫ ꯑꯗꯣ ꯃꯥꯁꯦ ꯆꯦꯠꯖꯤꯕꯤꯗꯤ ꯗꯒꯤꯔꯥ ꯈꯪꯗꯦ ꯑꯁ ꯂꯧꯊꯣꯛꯑꯒ ꯐꯥꯛꯑꯒ ꯀꯣ ꯑꯁ ꯃꯥꯅ ꯇꯝꯕꯁꯦ ꯇꯝꯕꯁꯦ ꯍꯧꯖꯤꯛ꯫
ꯍꯤꯟꯗꯤꯔ꯫
ꯍꯣꯏ꯫
ꯅꯃꯥꯟꯅꯕꯤ ꯁꯤꯁꯨ ꯌꯥꯏꯀꯣ꯫
ꯇꯥꯃꯣꯗ ꯑꯁ ꯂꯣꯏ ꯈꯪꯈ꯭ꯔꯦ ꯀꯥ ꯍꯥꯏꯔꯤꯌꯦ
ꯈꯪꯗ꯭ꯔꯦ꯫
ꯑꯃꯨꯛꯀꯁꯨ ꯇꯨꯝꯅꯤꯡꯕꯒꯨꯝ ꯇꯧꯔꯛꯑꯦ ꯑꯩ
ꯅꯪ ꯅꯪꯔꯣ ꯑꯁꯤ ꯂꯣꯏꯔꯗꯤ ꯇꯨꯝꯃꯨ ꯅꯪ ꯍꯌꯦꯡ꯫ ꯀꯣꯂꯦꯖ ꯆꯠꯇꯣꯏꯔꯣ ꯑꯣ ꯕꯣꯜ ꯌꯦꯡꯗꯣꯏꯅꯤꯀꯣ ꯫ ꯇꯨꯝꯅꯤꯡꯕ ꯐꯥꯎꯔꯣꯏ ꯕꯣꯜ ꯌꯦꯡꯅꯤꯡꯗꯦ꯫
ꯍꯣꯏ ꯑꯩ ꯎꯏꯗꯤ ꯂꯩꯕꯅꯦ
ꯑꯩꯅ ꯉꯁꯤꯗꯤꯀꯣ ꯊꯝꯃꯣꯏ ꯁꯣꯛꯇꯣꯏꯅꯦ ꯊꯝꯃꯣꯏꯁꯦ꯫ ꯗꯛ ꯗꯛ ꯂꯥꯎꯔꯒ ꯌꯦꯡꯗꯣꯏꯅꯤ ꯉꯁꯤꯒꯤ ꯕꯣꯜꯁꯦ꯫
ꯉꯝꯂꯗꯤ ꯉꯝꯂꯦ ꯉꯝꯗ꯭ꯔꯗꯤ ꯑꯩꯈꯣꯏꯕꯨ ꯃꯣꯏꯅꯁꯨ ꯈꯪꯕꯤꯔꯔꯣꯏꯗꯕꯕꯨ ꯀꯔꯤꯅꯣꯅꯦ꯫
ꯅꯠꯇꯦꯅꯦ ꯍꯣꯏ ꯑꯗꯨ ꯑꯣꯏꯔꯁꯨ ꯃꯤꯅ ꯄꯥꯝꯖꯕ ꯍꯥꯏꯅ ꯄꯥꯝꯖꯕ ꯃꯤꯅ ꯈꯣꯏꯗꯥꯖꯕ ꯃꯤꯅ ꯑꯥ ꯀꯩꯅꯣ ꯎꯝ ꯀꯩꯅꯣ ꯇꯧꯔꯗꯤ ꯍꯔꯥꯎꯋꯤꯅ
ꯍꯣꯏ ꯑꯗꯨꯕꯨꯗꯤ ꯇꯧꯋꯦ ꯐꯖꯅ ꯌꯦꯡꯈꯥꯏꯔꯣ ꯑꯗꯨꯒꯤ꯫
ꯎꯝ ꯑꯈꯣꯏꯁꯦꯀꯣ ꯌꯥꯝ ꯂꯋꯥꯏ ꯇꯥꯔꯤꯅꯦ ꯈꯪꯕ꯭ꯔꯥ ꯍꯧꯖꯤꯛꯁꯦ ꯏꯁꯤꯡ ꯄꯤꯗ꯭ꯔꯤ ꯏꯁꯤꯡ ꯄꯤꯗ꯭ꯔꯤꯕꯒꯤ ꯋꯥꯁ ꯑꯞ ꯇꯧꯕ ꯌꯥꯗ꯭ꯔꯤ ꯄꯨꯡ ꯕꯔꯣꯗꯩ ꯄꯤꯗꯣꯏꯅꯦ ꯍꯥꯏ
ꯑꯁ ꯅꯣꯏ ꯏꯃꯨꯡꯒꯤꯁꯨ ꯈꯔꯗꯤ ꯁꯨꯃꯥꯏꯟꯗꯤ ꯇꯥꯎꯗꯤ ꯇꯥꯎꯕꯅꯦꯀꯣ
ꯍꯣꯏ ꯇꯧꯋꯦ ꯌꯥꯝ ꯇꯧꯋꯦ ꯑꯗꯣ ꯃꯤ ꯑꯇꯩꯗ ꯍꯪꯒꯗꯤ ꯃꯣꯏꯗꯤ ꯏꯁꯤꯡꯗꯤ ꯌꯥꯝ ꯅꯨꯡꯉꯥꯏ ꯅꯨꯡꯉꯥꯏ ꯍꯥꯏꯕ ꯉꯥꯛꯇ
ꯑ‌ꯣ ꯈꯪꯗ‌ꯦꯗ ꯅꯣꯏꯒꯤꯁꯤ
ꯆꯥꯛ ꯏꯟꯁꯥꯡ ꯊꯣꯡꯕꯗꯣ
ꯑꯣ
ꯇꯤꯡꯕꯗꯣ
ꯎꯝ
ꯑꯩ ꯈꯪꯕ꯭ꯔꯥ
ꯎꯝ ꯑꯗꯨ ꯑꯁ ꯌꯥꯝ ꯃꯣꯏꯒꯤ ꯌꯨꯝꯗ ꯈ꯭ꯔꯗꯤ ꯋꯥꯏ ꯍꯥꯏꯗꯤ ꯏꯁꯦꯡꯕ ꯍꯥꯏꯔꯗꯤ
ꯍꯣꯏ
ꯍꯤꯡꯗꯣ ꯈ꯭ꯔ ꯐꯖꯗꯕꯒꯤꯀꯣ
ꯍꯣꯏ ꯏꯁꯤꯡ ꯑꯗꯨꯅꯦ
ꯑꯗꯨꯒꯤ
ꯃꯣꯏꯅ ꯏꯁꯤꯡ ꯄꯤꯕꯗꯨꯁꯨ ꯅꯣꯡꯃꯥꯗꯁꯨ ꯑꯁ ꯁꯤꯟꯗꯦꯛꯁꯇꯣ ꯐꯨꯜ ꯊꯟꯕ ꯌꯥꯎꯗꯦꯕ ꯇꯪꯈꯥꯏꯒꯨꯝꯕ ꯇꯪꯈꯥꯏꯗꯒꯤ ꯈꯔ ꯀꯨꯝꯕ ꯁꯤꯒꯨꯝꯕ ꯈꯛꯇꯅꯦ ꯄꯤꯕ ꯑꯗꯨꯗꯤ ꯎꯝ ꯀꯩꯅꯣ ꯋꯥꯁꯔꯨꯝꯗ ꯄꯥꯏꯔꯅꯤ ꯆꯥꯛ ꯏꯟꯁꯥꯡ ꯊꯣꯡ